ꯍꯜꯂꯣ ꯑ ꯍꯜꯂꯣ
ꯑꯣꯝ ꯇꯥꯃ꯭ꯔꯣꯝ
ꯑꯣ ꯇꯥꯏꯌꯦ ꯇꯥꯏꯌꯦ
ꯁꯦꯡꯉꯦꯀꯣ ꯑꯩꯒꯤ ꯈꯣꯟ ꯈꯣꯟꯖꯦꯜ
ꯑꯣ ꯁꯦꯡꯉꯦ ꯁꯦꯡꯉꯦ
ꯎꯝ
ꯀꯩꯗꯧꯔꯤꯅꯣ
ꯐꯃꯨꯡꯗ ꯍꯤꯞꯄꯤ ꯅꯪꯗꯤ
ꯑꯣ ꯑꯩꯁꯨ ꯐꯤ ꯁꯨꯕ ꯂꯣꯏꯔꯒ ꯐꯃꯨꯡꯗ ꯍꯤꯞꯄ ꯂꯩꯑꯦ
ꯅꯨꯡꯁꯥ ꯁꯥꯕꯒꯤ ꯐꯦꯟ ꯃꯈꯥꯗ ꯇꯨꯝꯃꯤ
ꯎꯝ ꯑꯌꯨꯛꯇ ꯀꯔꯤ ꯍꯦꯟꯁꯥꯡ ꯆꯥꯒꯦ
ꯉꯁꯤꯁꯦ ꯁꯧꯔꯤꯅꯦ
ꯑꯣ ꯁꯧꯒ꯭ꯔꯤ ꯈꯠꯇ
ꯍꯣꯏ ꯁꯧꯒ꯭ꯔꯤꯒ ꯉꯥ ꯑꯀꯪꯕ ꯇꯥꯎꯔꯒ ꯆꯥꯏ
ꯑꯣ ꯍꯥꯎꯋꯦꯅꯦ
ꯍꯥꯎꯇꯦ ꯁꯧꯒ꯭ꯔꯤꯁꯦ ꯇꯣꯏꯃꯟꯗꯅ
ꯍꯤꯟꯁꯥꯡ ꯍꯥꯡꯕꯗ ꯁꯧꯒ꯭ꯔꯤ ꯁꯧꯒ꯭ꯔꯤ ꯁꯧꯒ꯭ꯔꯤ ꯍꯥꯏ ꯍꯥꯏꯃꯟꯗꯅ ꯀꯥꯏꯔꯦꯍꯦ
ꯉꯥ ꯊꯣꯡꯔꯒ ꯆꯥꯈ꯭ꯔꯣ ꯑꯗꯨꯗꯤ
ꯁꯟ ꯆꯥꯅꯤꯡꯕ ꯑꯗꯣ ꯂꯩꯅꯤꯡꯉꯥꯏꯗꯨ ꯂꯩꯇꯕ
ꯍꯧꯖꯤꯛꯇꯤ ꯁꯥ ꯊꯣꯡꯕ ꯆꯥꯕ ꯍꯧꯔꯣꯏꯗ ꯁꯥꯕꯒꯤꯀꯣ
ꯎꯝ ꯑꯩꯒꯤꯗꯤ ꯍꯥꯎꯔꯣꯏꯗꯕ ꯂꯩꯔꯣꯏꯗ ꯍꯥꯎꯕ ꯉꯥꯛꯇꯅꯦ
ꯏꯟꯁꯥꯡ ꯅꯥꯄꯤꯅ ꯍꯦꯟꯅ ꯍꯧꯒꯅꯤꯗ ꯍꯧꯖꯤꯛꯇꯤ
ꯆꯥꯅꯤꯡꯕꯒꯤ ꯃꯇꯝ ꯑꯣꯏꯕꯒꯤꯀꯣ ꯁꯥ ꯑꯣꯏꯔꯁꯨ ꯍꯤꯟꯖꯥꯡ ꯅꯞ ꯄꯤ ꯑꯣꯏꯔꯁꯨ ꯑꯗꯨꯝ ꯆꯪꯉꯦ ꯑꯩꯉꯣꯟꯗꯗꯤ
ꯑꯗꯨꯅ ꯆꯥꯕꯗ ꯈꯔ ꯆꯣꯞꯄꯒꯤꯀꯣ ꯍꯛꯆꯥꯡꯁꯨ ꯗꯔꯥꯝ ꯑꯣꯜꯂꯕꯅꯦ
ꯁꯤ ꯐꯩꯗ ꯍꯛꯆꯥꯡ ꯐꯕꯅ ꯌꯥꯝ ꯆꯥꯔꯒ ꯐꯕꯗꯣ
ꯍꯛꯆꯥꯡ ꯐꯕꯒꯤꯔ ꯐꯠ ꯇꯕꯒꯤꯔ ꯅꯣꯏ ꯅꯣꯏꯈꯠꯄꯁꯤ ꯅꯣꯏꯈꯠꯄꯁꯤ ꯂꯣꯏꯔꯕꯅꯦ
ꯅꯣꯏꯕꯅ ꯍꯦꯟꯅ ꯐꯩꯗ ꯀꯪꯕꯗꯒꯤꯗꯤ
ꯑꯁ ꯃꯤ ꯅꯨꯄꯥꯁꯤꯡꯗꯤ ꯅꯣꯏꯕ ꯄꯥꯝꯗꯕꯅꯤꯍꯦ
ꯑꯁ ꯑꯗꯨꯗꯤ ꯃꯤ ꯃꯤꯗ ꯂꯩꯔꯦ
ꯑ ꯑꯈꯣꯏꯕꯨꯗꯤ ꯅꯣꯏꯔꯁꯨ ꯀꯩꯁꯨ ꯀꯥꯏꯗ꯭ꯔꯦꯗ ꯍꯥꯏꯕꯗꯤ ꯃꯧ ꯑꯣꯏꯔꯕꯅꯤꯅ
ꯑꯧ
ꯅꯠꯇ꯭ꯔꯅꯦ
ꯎꯝ ꯑꯗꯨ ꯂꯩꯁꯥꯕꯤ ꯑꯣꯏꯔꯁꯨ ꯅꯣꯏꯕꯁꯨ ꯀꯛ ꯄꯥꯝꯕ ꯃꯤ ꯂꯩꯔꯝꯒꯅꯤꯗ
ꯍꯥ
ꯃꯤ ꯃꯤꯗ ꯂꯩꯑꯦꯕ
ꯎꯝ ꯑꯗꯣ ꯅꯪꯒꯤ ꯈꯣꯟꯖꯦꯜꯁꯦ ꯈꯔ ꯁꯤꯠ ꯎꯝ ꯌꯥꯝ ꯅꯦꯝꯅ ꯇꯥꯏꯌꯦ
ꯑꯣ ꯐꯖꯟ ꯇꯥꯈ꯭ꯔꯕ
ꯍꯣꯏ ꯇꯥꯔꯦ ꯍꯧꯖꯤꯛꯇꯤ ꯅꯪꯗꯤ ꯀꯩ ꯏꯟꯁꯥꯡ ꯆꯥꯔꯒꯦ
ꯎꯝ ꯉꯁꯥꯏ ꯑꯌꯨꯛꯇꯨ ꯑꯂꯨꯒ ꯉꯥ ꯑꯀꯪꯕꯒ ꯂꯐꯨ ꯂꯐꯣꯏꯗꯤ ꯀꯩꯅꯣꯗꯣ ꯈꯪꯕ꯭ꯔꯥ ꯏꯔꯣꯟꯕ ꯆꯥꯟꯅꯕꯗꯣ ꯑꯗꯨꯒ ꯆꯥꯏꯌꯦ
ꯃꯥꯒꯤ ꯁꯥꯠꯂꯛꯄꯗ ꯅꯠꯇꯕ ꯃꯅꯨꯡꯒꯤꯗꯨ ꯑꯧ ꯂꯐꯨꯗꯣ
ꯎꯝ ꯆꯒꯦꯝ ꯄꯣꯝꯕ ꯍꯧꯕꯅꯤꯅꯦ ꯑꯗꯣ
ꯆꯒꯦꯝ ꯆꯥꯟꯅꯕ꯭ꯔꯅꯦ ꯑꯗꯣ
ꯆꯒꯦꯝ ꯈꯪꯗꯦ ꯀꯔꯤ ꯆꯒꯦꯝ ꯐꯣꯡꯕ꯭ꯔ ꯑꯃ ꯏꯟꯁꯥꯡ ꯊꯣꯡꯉ ꯆꯥꯕꯗꯣ ꯎꯇꯤꯒꯤ ꯇꯥꯏꯞꯇ ꯇꯧꯕꯗꯣ
ꯀꯔꯤꯔ
ꯑꯗꯨ ꯆꯥꯏꯌꯦ ꯅꯨꯡꯊꯤꯜꯒꯤ ꯆꯥꯛ ꯆꯥꯕ꯭ꯔꯥ
ꯑꯩꯔꯣ
ꯑꯥ
ꯅꯨꯡꯊꯤꯟꯒꯤ ꯍꯥꯏꯁꯦ ꯄꯨꯡ ꯀꯌꯥ ꯑꯗꯨꯋꯥꯏꯗ ꯑꯣꯏꯒꯅꯤ
ꯑꯦꯛꯁꯇ꯭ꯔꯥ ꯅꯟꯒꯤ
ꯍꯣꯏ ꯆꯥꯏꯌꯦ ꯑꯗꯣ ꯍꯟꯗꯛꯇꯤ ꯈꯔ ꯆꯥꯔꯔꯣꯏꯒꯦ ꯍꯥꯏꯅ ꯈꯥꯡꯔꯤ
ꯕꯣꯗꯤ ꯋꯦꯠ ꯍꯟꯊꯅꯕ꯭ꯔꯣ
ꯑꯗꯨꯅꯦ
ꯑꯁ
ꯊꯕꯛꯁꯨ ꯁꯨꯗꯕꯒꯤ ꯑꯗꯨꯝ ꯎꯝ ꯀꯔꯤꯁꯨ ꯇꯧꯗꯕꯒꯤ ꯆꯥꯕꯗ ꯈꯛꯇꯪ ꯑꯣꯏꯕꯒꯤ ꯅꯣꯏꯈꯠꯄꯒꯤ ꯈꯔ ꯆꯥꯔꯤ ꯆꯥꯔꯤꯀꯥꯟꯗꯗꯤ ꯌꯥꯝ ꯌꯥꯝ ꯆꯥꯕ ꯑꯗꯨꯁꯨ ꯑꯗꯨꯒ
ꯆꯥꯕꯅ ꯐꯩꯗ ꯗꯨꯝ
ꯍꯪꯗꯦ ꯑꯩꯗꯤ ꯆꯥꯕꯗ ꯆꯣꯞꯄꯅꯤꯅꯀꯣ ꯊꯤꯡꯕꯁꯨ ꯉꯝꯗꯦꯅꯦ
ꯌꯥꯝ ꯆꯥꯕꯅ ꯐꯩꯌꯦꯗ ꯌꯥꯝ ꯆꯥꯔ ꯍꯦꯟꯅ ꯍꯛꯆꯥꯡ ꯐꯕꯅꯤ ꯥꯅꯥꯁꯨ ꯅꯥꯔꯔꯣꯏ
ꯅꯨꯞ ꯎꯝ ꯀꯩꯅꯣ ꯌꯨꯝ ꯄꯥꯟꯗ꯭ꯔꯤꯉꯩꯗ ꯂꯩꯁꯥꯔꯤꯉꯩꯗꯗꯤ ꯑꯗꯨꯃꯥꯏꯅ ꯆꯥꯗꯕꯅꯤ ꯈꯪꯗꯦ ꯌꯨꯝ ꯄꯥꯜꯂꯒ
ꯐꯥꯔꯁ ꯆꯥꯕꯁꯤ ꯑꯩꯈꯣꯏꯒꯤ ꯏꯃꯨꯡꯗ ꯑꯩꯅꯦ ꯆꯥꯛ ꯆꯪꯉꯤꯁꯦ
ꯉꯁꯤꯗꯤ ꯀꯔꯤ ꯀꯔꯤ ꯊ ꯇꯧꯔꯒꯦ
ꯎꯝ ꯉꯁꯤ ꯀꯣꯂꯦꯖ ꯆꯠꯇ꯭ꯔꯦ ꯉꯁꯤꯗꯤꯀꯣ ꯁꯨꯇꯤ ꯂꯩꯕ ꯑꯩꯈꯣꯏ ꯀꯣꯂꯦꯖꯁꯨ ꯏꯁꯇꯨꯗꯦꯟ ꯑꯇꯩꯁꯤꯡ ꯑꯦꯛꯖꯥꯝ ꯊꯥꯕ ꯂꯥꯛꯄꯀꯣ ꯑꯗꯨꯒꯤ
ꯀꯣꯂꯦꯖ ꯀꯥꯕꯅꯤꯅ ꯄꯥꯈꯪ ꯑꯣꯏꯔꯝꯒꯤꯅꯤ
ꯍꯣꯏ
ꯅꯨꯄꯤꯒ ꯌꯥꯝ ꯌꯥꯝ ꯀꯣꯏꯕ꯭ꯔꯣ
ꯑꯁ ꯀꯣꯏꯗꯦꯗ ꯀꯣꯏꯕ ꯍꯩꯇꯦꯗ
ꯃꯁꯤꯟ ꯊꯤꯖꯤꯜꯂꯤꯁꯦ ꯌꯦꯡꯉꯣ ꯍꯧꯖꯤꯛꯀꯥꯟꯒꯤ ꯄꯥꯈꯪꯅꯕꯨ ꯅꯨꯄꯤ ꯀꯣꯏꯗ꯭ꯔꯗꯤ ꯂꯣꯏꯔꯦꯍꯦ
ꯀꯣꯏꯕꯁꯨ ꯍꯩꯇꯦ
ꯃꯆꯤꯟꯗꯤ ꯃꯆꯤꯟꯗꯨꯗꯤ ꯑꯗꯨꯃꯥꯏꯅ ꯉꯥꯡꯉꯁꯨ ꯀꯣ ꯃꯅꯨꯡꯗꯨꯗꯤ ꯂꯩꯔꯝꯗꯣꯏꯅꯤ
ꯑꯩ ꯄꯥꯝꯕꯗꯤ ꯂꯩꯌꯦ ꯀꯣꯏꯗꯤ ꯀꯣꯏꯗ꯭ꯔꯤ
ꯅꯪ ꯄꯥꯝꯕꯗꯣ ꯀꯣꯛ ꯀꯣꯛ ꯍꯥꯏꯖꯤꯜꯂꯨ ꯀꯩꯅꯣ
ꯑꯁ ꯌꯥꯗ꯭ꯔꯗꯤ ꯀꯥꯏꯕꯒꯣ ꯑꯗꯨꯒꯤ
ꯎꯝ ꯅꯨꯄꯥꯅꯕꯨ ꯏꯀꯥꯏꯔꯗꯤ ꯂꯣꯏꯔꯦꯍꯦ ꯃꯤ ꯑꯍꯟꯁꯤꯡꯅ ꯍꯥꯏꯗꯥꯏꯅꯦ ꯅꯨꯄꯥꯗꯤ ꯆꯥꯝꯃꯒꯤ ꯃꯄꯨꯅꯤ ꯍꯥꯏꯅ
ꯑꯁ ꯇꯨ ꯑꯣꯏꯔꯁꯨ
ꯅꯨꯄꯥ ꯊꯣꯛꯑꯝꯃꯔꯣꯢ ꯅꯪ
ꯍꯥꯏꯕꯤꯔꯒ ꯑꯃꯨꯛ ꯌꯥꯔꯛꯇ꯭ꯔꯗꯤ ꯑꯁ ꯎꯝ ꯆꯣꯞꯄ
ꯀꯔꯤ ꯆꯣꯞꯀꯅꯤ ꯍꯥꯏꯕ ꯀꯥꯟꯗ ꯌꯥꯗ꯭ꯔꯗꯤ ꯑꯣ ꯌꯥꯗ꯭ꯔꯦ ꯑꯗꯨꯝ ꯂꯪꯊꯣꯛꯑꯒ ꯊꯝꯃꯣ
ꯂꯪꯊꯣꯛꯄꯗꯨ ꯄꯥꯝꯃꯨꯕꯒꯤꯅꯤ
ꯑꯁ ꯍꯥꯏꯁꯨ ꯍꯥꯏꯗꯕ ꯑꯗꯨꯒ ꯂꯪꯊꯣꯛꯄꯁꯨ ꯄꯥꯝꯃꯨꯕ
ꯑꯣ
ꯐꯪꯉꯔꯣꯏ ꯅꯪ ꯑꯗꯨꯗꯤ
ꯃꯇꯝ ꯆꯥꯕ ꯉꯥꯏꯔꯤꯅꯤꯅꯦ
ꯎꯝ ꯑꯗꯣ ꯅꯪꯅ ꯉꯥꯏꯔꯤꯗꯣ ꯃꯥꯗꯤ ꯈꯪꯕ꯭ꯔꯣ ꯅꯪꯅ ꯄꯥꯝꯃꯤꯕ ꯃꯤꯗꯣ
ꯈꯪꯗꯕ ꯃꯥꯜꯂꯦꯗ
ꯑꯗꯨ ꯈꯪꯗꯕꯗꯨꯕꯨ ꯂꯩꯗꯤ ꯂꯩꯒꯗ꯭ꯔꯣ ꯅꯪꯅ ꯃꯇꯝ ꯆꯥꯕ ꯉꯥꯏꯔꯤꯉꯩꯗ
ꯃꯇꯝ ꯌꯥꯝ ꯆꯥꯕ ꯀꯥꯟꯗ ꯍꯥꯏꯒꯦ ꯈꯟꯕ
ꯖꯠ ꯖꯠꯅꯤꯍꯦ
ꯅꯣꯏꯔꯣꯝꯗꯗꯤ ꯁꯥꯕ꯭ꯔꯣ ꯏꯪꯕ꯭ꯔꯣ
ꯁꯥꯗꯤ ꯁꯥꯏ ꯑꯗꯣ ꯉꯁꯤꯒ ꯉꯔꯥꯡꯒꯗꯤ ꯁꯥꯕꯁꯦ ꯈꯔ ꯐꯩ
ꯎꯝ
ꯌꯥꯝ ꯀꯟꯅ ꯁꯥꯗꯦꯕ
ꯎꯝ ꯅꯨꯃꯤꯗꯥꯡ ꯇꯨꯝꯕ ꯌꯥꯕ꯭ꯔꯣ
ꯅꯨꯃꯤꯗꯥꯡꯁꯦ ꯎꯝ ꯍꯦꯛ ꯇꯨꯝꯕ ꯍꯥꯎꯕꯗꯒꯤ ꯅꯣꯡꯉꯥꯟꯕ ꯐꯥꯎ ꯐꯦꯟ ꯎꯨꯡꯉꯒ ꯂꯩꯔꯦ ꯑꯗꯨꯕꯨꯗꯤ ꯅꯣꯏꯕꯒꯤꯀꯣ ꯁꯥꯒꯜꯂꯦꯕ ꯑꯩꯗꯤ
ꯎꯝ
ꯑꯩ ꯁꯥꯒꯟꯕꯅꯤꯅ ꯏꯆꯥꯁꯤꯡꯁꯨ ꯂꯣꯏꯅ ꯁꯥꯔꯦ ꯁꯥꯒꯜꯂꯦ ꯈꯨꯗ ꯑꯩꯈꯣꯏꯗ ꯐꯦꯟ ꯂꯩꯕꯁꯤꯡꯁꯦ ꯋꯥꯔꯝꯒꯅꯤꯅ ꯍꯥꯏꯔꯕꯅꯦ ꯑꯩꯅ
ꯎꯨꯡ ꯃꯟꯕꯒꯤꯔꯣ
ꯍꯣꯏ ꯑꯩꯈꯣꯏꯗ ꯊꯕꯛ ꯐꯕ ꯍꯥꯏꯔꯗꯤ ꯐꯦꯟ ꯈꯛꯇ ꯉꯥꯏꯔꯦꯕ
ꯎ
ꯅꯥꯊꯟꯗ ꯂꯩꯕ꯭ꯔꯣ ꯅꯠꯇ꯭ꯔꯒ ꯏꯃꯨꯡ ꯃꯅꯨꯡ ꯄꯨꯂꯞ ꯂꯩꯕ꯭ꯔꯥ
ꯎꯝ ꯑꯩ ꯏꯆꯦꯒ ꯂꯩꯌꯦ
ꯎꯝ ꯂꯥꯏꯔꯤꯛ ꯇꯝꯕ ꯁꯤꯡꯗꯤ
ꯎꯝ ꯏꯊꯟꯗ ꯂꯩ ꯍꯥꯏꯕꯒꯨꯝꯕ ꯏꯃꯥꯟꯅꯕꯒ ꯏꯃꯥꯟꯅꯕꯤꯒ ꯂꯩꯌꯦ ꯍꯥꯏꯕꯒꯨꯝꯕ ꯇꯧꯒꯜꯂꯦꯕ
ꯑꯝ ꯍꯣꯏ ꯍꯣꯏ
ꯉꯤꯗ
ꯎꯝ ꯑꯩ ꯏꯆꯦ ꯑꯍꯟꯒ ꯂꯩꯌꯦ
ꯎꯝ ꯅꯆꯦꯗꯨꯁꯨ ꯂꯥꯏꯔꯤꯛ ꯇꯝꯕ
ꯑꯣ ꯃꯉꯣꯟꯗꯗꯤ ꯑꯗꯨ ꯇꯝꯕ ꯉꯍꯥꯟꯅ ꯂꯣꯏꯔꯦꯗ ꯑꯩꯕꯨ ꯌꯦꯡꯁꯤꯟꯕꯀꯣ
ꯎꯝ ꯃꯤ ꯄꯥꯈꯪꯗꯨꯕꯨ ꯀꯔꯤꯒꯤ ꯌꯦꯡꯁꯤꯜꯂꯤꯔ ꯀꯣ
ꯉꯥꯎꯁꯤꯟꯅꯒꯦꯔꯥ ꯈꯟꯕꯒꯤ ꯂꯣꯏꯁꯤꯟꯕ ꯃꯥꯜꯂꯦ
ꯍꯧꯖꯤꯛ ꯍꯥꯏꯔꯤꯗꯣ ꯅꯪ ꯅꯪꯅ ꯍꯥꯏꯔꯤꯕꯗꯨꯨ ꯇꯥꯔꯒꯗꯤ ꯉꯥꯎꯁꯤꯟꯅꯒꯗꯕꯗꯤ ꯃꯥꯟꯗꯦ ꯀꯔꯤꯒꯤꯅꯣꯀꯣ ꯃꯣꯏꯅ ꯑꯁꯨꯛ ꯋꯥꯔꯤꯁꯦ
ꯑꯥ ꯈꯪꯗꯦꯗ ꯃꯤꯅꯤꯅ ꯊꯥꯖꯗꯕ ꯃꯥꯜꯂꯦ ꯃꯣꯏꯁꯨ ꯀꯅꯥꯅ ꯐꯠꯇꯕ ꯇꯧꯔꯛꯀꯗ꯭ꯔꯅ
ꯑꯗꯨꯅꯤ ꯋꯥꯗ꯭ꯔꯁꯨ ꯌꯥꯗꯕ
ꯎꯝ ꯅꯣꯏ ꯂꯩꯕꯁꯦ ꯔꯦꯟꯠꯗꯔꯣ
ꯅꯠꯇꯦ ꯕꯥꯔꯥꯗ ꯅꯠꯇꯦ ꯀꯩꯅꯣꯗ ꯑꯁ ꯑꯁꯣꯝ ꯁꯥꯏꯠꯇ ꯑꯗꯨꯝ ꯀꯔꯤ ꯍꯥꯏꯁꯤꯔꯥ ꯍꯥꯟ ꯑꯩꯈꯣꯏꯅ ꯍꯧꯖꯤꯛ ꯂꯩꯔꯤꯁꯦ
ꯑꯥ
ꯑꯩꯈꯣꯏꯒꯤ ꯂꯩꯕ ꯃꯇꯝ ꯂꯣꯏꯔꯦ ꯍꯥꯏꯔꯗꯤ ꯑꯃꯨꯛ ꯆꯠꯄ ꯑꯗꯨꯒꯤ ꯃꯑꯣꯡꯗ ꯂꯩꯕ ꯖꯥꯠꯇꯣ ꯂꯩꯌꯦ
ꯑꯣ ꯑꯣ
ꯈꯪꯉꯦꯗꯅ
ꯎꯝ ꯎꯝ ꯈꯪꯌꯦ ꯈꯪꯌꯦ
ꯑꯗꯨꯅ ꯃꯝꯃꯗꯣꯅꯦ
ꯅꯣꯏꯗꯤ ꯍꯩꯅꯧ ꯄꯥꯝꯕꯤ ꯀꯨꯝꯗꯤ ꯂꯩꯕ꯭ꯔꯥ
ꯍꯣꯏ ꯂꯩ ꯍꯩꯅꯧ ꯄꯥꯝꯕꯤ ꯑꯍꯨꯝ ꯑꯍꯨꯝ ꯃꯔꯤ ꯂꯩ
ꯎꯝ ꯇꯥꯔꯝꯒꯅꯤꯀꯣ ꯅꯣꯏꯁꯨ
ꯎꯝ ꯑꯁ ꯍꯩꯅꯧ ꯆꯥꯕꯗ ꯂꯣꯏꯔꯦ ꯌꯥꯒꯁꯦ
ꯃꯨꯟꯈ꯭ꯔꯕ ꯅꯣꯏꯒꯤ
ꯎꯝ ꯑꯩꯈꯣꯏꯒꯤ ꯍꯩꯅꯧ ꯑꯃꯗꯤ ꯑꯃꯗꯣ
ꯎꯝ
ꯃꯨꯟꯗꯕꯤꯗ ꯆꯥꯔꯁꯨ ꯌꯥꯝ ꯍꯥꯎꯕ ꯑꯃ ꯂꯩꯕꯅꯦ
ꯑꯣ ꯗꯦꯁ
ꯃꯨꯟ ꯗꯦꯁꯀꯤꯔꯥ ꯀꯔꯤꯒꯤꯔꯥ ꯈꯪꯗꯦ ꯃꯨꯜꯂꯒ ꯑꯗꯨꯗ ꯆꯥꯕꯁꯨ ꯍꯥꯎꯕ ꯃꯨꯟꯗꯕꯤꯗ ꯆꯥꯔꯁꯨ ꯍꯥꯎꯕ
ꯎꯝ ꯗꯦꯁꯀꯤ ꯃꯥꯜꯂꯦ ꯑꯗꯨ ꯈꯔ ꯊꯥꯡꯕꯗꯨꯒ
ꯍꯥꯥ
ꯎꯝ ꯀꯔꯤꯁꯨ ꯍꯥꯏꯗꯦ
ꯆꯠꯅꯤꯡꯉꯥꯗꯤ ꯂꯥꯛꯑꯣ ꯅꯣꯏꯁꯨ ꯍꯧꯖꯤꯛ ꯌꯥꯝ ꯂꯩꯔꯤ
ꯑꯥ ꯅꯣꯡꯃ ꯃꯇꯝ ꯃꯇꯝ ꯆꯥꯔꯀꯥꯟꯗ
ꯆꯥꯕ ꯂꯥꯛꯀꯦ
ꯀꯥꯂꯦꯟꯒꯤ ꯍꯩꯗꯤ ꯍꯩꯅꯧꯅ ꯑꯩꯗꯤ ꯏꯄꯥꯝ ꯄꯥꯝꯃꯦ
ꯎꯝ ꯑꯁ ꯍꯩꯅꯧ ꯆꯥꯗꯤ ꯆꯥꯅꯤꯡꯉꯦꯕ ꯌꯥꯗꯨ ꯌꯥꯝ ꯁꯤꯟꯒꯟꯕꯒꯗꯨꯕꯨ ꯆꯥꯕ ꯉꯝꯗꯦ
ꯎꯝ ꯍꯧꯖꯤꯛ ꯑꯩꯈꯣꯏꯒꯤ ꯑꯩꯅ ꯍꯥꯏꯕ ꯍꯩꯅꯧꯗꯣ ꯍꯩꯅꯧꯁꯦ ꯆꯥꯔꯁꯨ ꯌꯥ ꯀꯨꯝꯗꯦ ꯑꯗꯨꯝ ꯃꯨꯟꯗꯥꯕꯤꯗ ꯆꯥꯕꯅ ꯍꯥꯎꯋꯦ ꯍꯥꯏꯅ ꯑꯩ ꯑꯩꯅꯒꯣ ꯃꯨꯟꯗꯕꯤꯗ ꯑꯗꯨꯝ ꯉꯁꯤꯁꯨ ꯃꯔꯤ ꯂꯧꯋꯦ ꯑꯗꯨꯝ ꯆꯥꯊꯣꯛꯑꯦ
ꯑꯥꯁ ꯌꯥꯝ ꯆꯥꯒꯜꯂꯦꯅꯦ
ꯍꯣꯏ ꯑꯗꯨꯅꯕꯨ ꯑꯩꯅ ꯍꯥꯏꯔꯤꯗꯨꯗꯤ ꯆꯥꯕꯗ ꯈꯔꯥ ꯆꯣꯞꯄꯅꯤ
ꯍꯩ ꯌꯥꯝ ꯆꯥꯕ ꯐꯥꯕꯝꯅꯤꯗ ꯏꯁꯥꯒꯤꯗꯃꯛꯇꯤ
ꯍꯥ
ꯍꯩ ꯌꯥꯝ ꯆꯥꯕ ꯐꯩꯌꯦꯕ ꯏꯁꯥꯒꯤꯗꯃꯛꯀꯣ
ꯎꯝ ꯈꯪꯗ꯭ꯔꯦ ꯆꯥꯕꯁꯦ ꯑꯗꯨꯝ ꯊꯤꯡꯕ ꯉꯝꯗꯦꯅꯦ ꯅꯨꯃꯤꯗꯥꯡꯒꯤ ꯅꯨꯡꯊꯤꯟꯒꯤ ꯆꯥꯕ ꯂꯣꯏꯔꯒ ꯇꯨꯝꯃꯦꯗꯅꯥ ꯇꯨꯝꯕꯥꯗꯣ ꯈꯔ ꯊꯦꯡꯅ ꯇꯨꯝꯃꯗꯤ ꯑꯃꯨꯛ ꯆꯥꯅꯤꯡꯂꯛꯀꯅꯤ ꯆꯥꯅꯤꯡꯂꯛꯄꯗꯨꯗ ꯑꯃꯨꯛ ꯍꯧꯒꯠꯂꯒꯥ ꯇꯥꯔꯦ